ꯇꯥꯕ꯭ꯔꯣ ꯇꯥꯔꯕ
ꯑꯩꯈꯣꯏ ꯃꯕꯤ
ꯅꯧꯕꯅꯣ
ꯀꯣ
ꯁꯣ
ꯎꯇꯥꯕ꯭ꯔꯣ
ꯑꯛꯁꯦ ꯌꯥꯝ ꯅꯨꯡꯉꯥꯏꯇꯕ ꯃꯥꯜꯂꯤꯅꯦ
ꯑꯩꯒꯤ ꯎꯝ ꯍꯧꯖꯤꯛ
ꯑ
ꯄ
ꯅꯪ ꯑꯩꯕꯨ ꯇꯧꯕ꯭ꯔꯣ ꯍꯧꯖꯤꯛ
ꯑ ꯑꯩꯗꯣ ꯔꯤꯐ꯭ꯔꯦꯁꯧ ꯇꯧꯗꯕꯀꯣ ꯑꯗꯨꯒꯤ ꯌꯥꯗ꯭ꯔꯤꯔꯥ ꯈꯪꯗꯦ ꯍꯧꯖꯤꯛ
ꯑꯩꯒꯤꯗꯣ ꯐꯨꯜ ꯑꯣꯏꯈ꯭ꯔꯕꯅꯦꯕꯀꯣ ꯉꯥꯏꯍꯥꯛ ꯃ ꯑꯩꯅ ꯇꯧꯒꯦ ꯍꯥꯏꯕꯗꯨ ꯇꯧꯕꯅꯦ ꯑꯗꯨꯒ ꯌꯥꯗ꯭ꯔꯦ ꯑꯗꯨꯒ ꯔꯤꯐ꯭ꯔꯦꯁ ꯇꯧꯊꯣꯛꯑꯦ ꯑꯩꯒꯤꯗꯨꯁꯨ ꯃꯤꯠ ꯇꯧꯁꯟꯈ꯭ꯔꯦ
ꯍꯧꯖꯤꯛꯇ ꯂꯥꯛꯀꯨꯝ ꯇꯧꯋꯦ ꯍꯥꯏꯕ ꯑꯗꯨꯒꯤ ꯀꯔꯤꯒꯤꯅꯣ ꯈꯪꯗꯕꯤꯗ
ꯑ ꯎ ꯀꯩꯅꯣꯪ ꯁꯥꯥꯒꯦ
ꯑꯩꯈꯣꯏꯒꯤ ꯉꯁꯤ ꯀꯩꯅꯣ ꯆꯥꯏ ꯀꯈꯣꯏ ꯍꯋꯥꯏꯒ ꯑꯥ ꯑꯃꯦꯠꯄꯒ ꯅꯣꯏꯒꯗꯤ
ꯍꯋꯥꯏ ꯀꯥꯡꯇꯞ ꯆꯥꯏꯌꯦ
ꯍꯥꯎꯕ꯭ꯔ
ꯑ ꯍ ꯕꯣꯔꯥ ꯑꯃꯒ ꯁꯤꯡꯖꯨ ꯑꯃꯒ ꯇꯧꯔꯦ ꯕꯔꯥꯕꯗꯤ ꯂꯩꯕꯅꯤ ꯑꯗꯨꯒꯕꯨ ꯆ
ꯅꯩꯔꯣ ꯍꯥ
ꯑꯩꯈꯣꯏꯕꯨꯗꯤ ꯌꯥꯝ ꯆꯥꯏꯌꯦ ꯑꯗꯣ ꯍꯨꯏꯗꯤ ꯌꯥꯗꯦ
ꯀꯗꯤ ꯃꯤ ꯌꯦ ꯉꯥꯛꯄꯤꯗꯕ꯭ꯔꯣ
ꯄꯤꯦ ꯄꯩꯁꯥ ꯂꯩꯇꯕꯩꯀꯣ ꯄꯤꯖꯗ꯭ꯔꯦ
ꯎꯝ ꯉ ꯑꯦꯗꯥ ꯑꯩꯝꯅ
ꯑꯣ
ꯎꯝ ꯑꯩꯒꯤ ꯉꯔꯥꯡ ꯑꯅꯥꯕꯗꯣ ꯑꯁ ꯀꯔꯤꯝꯇꯟꯗ꯭ꯔꯣ
ꯇꯃꯉꯥꯏꯅ ꯇꯣꯏꯩꯅꯅꯣ ꯑꯗꯨꯀꯣ
ꯇꯤꯟꯅ ꯆꯤꯛꯄ ꯅꯩꯅꯦ ꯍꯥꯏ ꯍꯥꯔꯄꯤꯁꯅꯦ ꯍꯥꯏ ꯒ꯭ꯌꯥꯟ ꯇꯥꯗꯦ
ꯑꯗꯨ ꯇꯤꯟꯅ ꯆꯤꯛꯄꯗꯣ ꯑꯗꯨꯃꯥꯏꯅ ꯇꯧꯔꯕ ꯃꯇꯨꯡꯗ ꯅꯪ ꯍꯤꯗꯥꯛꯇꯤ
ꯂꯤ ꯆꯥꯏ
ꯍ ꯑꯗꯨꯗꯣ ꯏꯁꯥꯗ ꯇꯧꯔꯣꯔ ꯀꯩꯗꯅꯣ ꯃꯥꯏꯔꯣ
ꯈꯨꯠꯂꯣ ꯈ꯭ꯋꯥꯡꯗ
ꯈ꯭ꯋꯥꯡꯁꯨ ꯈ꯭ꯋꯥꯡꯁꯨ ꯈꯨꯠꯁꯨ ꯉꯥꯛꯁꯨ
ꯎꯝ ꯌꯥꯝ ꯁꯥꯊꯤꯅ ꯇꯧꯗ꯭ꯔꯣ ꯑꯗꯨꯗꯤ
ꯌꯥꯝ ꯁꯥꯊꯤꯅ ꯑꯩꯗꯤ ꯃꯃꯥꯡꯗꯁꯨ ꯌꯥꯝ ꯇꯧꯕꯅꯦ ꯁꯨꯃꯥꯏꯅ
ꯑ ꯁꯥꯇꯤ ꯅꯩꯕꯃꯥ
ꯑꯥ
ꯑꯩꯗꯤ ꯃꯆꯥ ꯑꯣꯏꯔꯝꯒꯗ꯭ꯔꯣ ꯈꯜꯂꯒ
ꯌꯥꯝ ꯆꯥꯎꯋꯦ ꯑꯗꯨꯒꯤ ꯈ꯭ꯋꯥꯡ ꯃꯅꯨꯡꯗ ꯅꯥꯑꯖꯥꯠꯅꯤ ꯉꯔꯥꯡ ꯉꯍꯥꯟ ꯑꯗꯣ ꯉꯍꯥꯟ ꯉꯔꯥꯡ ꯉꯔꯥꯡ ꯅꯍꯥꯟꯗꯤ ꯅꯪꯒꯁꯨ ꯋꯥꯔꯤ ꯁꯅꯗꯦꯅ
ꯎꯝ
ꯑꯩꯁꯨ ꯕꯤꯠ ꯌꯥꯎꯗꯕ ꯑꯗꯨꯒ ꯁꯤꯁꯨ ꯅꯥꯕꯒꯤ ꯀꯣ ꯇꯨꯃꯤꯟ ꯂꯤꯊꯣꯛꯈ꯭ꯔꯕ ꯍꯥꯏꯗꯤ ꯃꯔꯛ ꯑꯃ ꯌꯥꯗꯦ ꯍꯥꯏꯅ
ꯍꯣꯏ
ꯑꯗꯨꯒꯤ ꯑꯩꯗꯣ ꯁꯤ ꯅꯥꯕꯒꯤ ꯂꯩꯈ꯭ꯔꯒꯦ ꯂꯩ ꯊꯣꯛꯄꯅꯤꯗ
ꯑꯗꯨꯒ ꯑꯃꯨꯛ ꯁꯔꯄ꯭ꯔꯥꯏꯖ ꯇꯧꯔꯛꯄ ꯉꯥꯡꯍꯜꯂꯛꯄꯅꯦꯕ
ꯎꯝ ꯑꯗꯒꯤ ꯈꯔ ꯐꯔꯛꯄꯒ ꯌꯥꯝ ꯇꯟꯈ꯭ꯔꯖꯥꯠꯅꯤꯡꯉꯣ ꯅꯪ ꯎꯔꯗꯤ ꯀꯨꯏꯔꯅꯤ
ꯍꯣꯡ ꯀꯔꯣꯏꯍꯦ
ꯅꯪꯅ ꯁꯥꯗꯣꯛꯇꯕꯩꯅꯦ ꯑꯩ ꯌꯥꯝ ꯇꯧꯋꯦꯕ ꯃꯃꯥꯡꯗꯁꯨ ꯑꯩꯅ ꯑꯗꯨꯗ ꯑꯩ ꯑꯩꯈꯣꯏ ꯂꯝꯗꯝꯗ ꯂꯩꯕ ꯃꯇꯝꯁꯨ ꯇꯧꯔꯑꯦꯕ
ꯎꯝ
ꯑꯗꯨꯒ ꯁꯤ ꯂꯥꯛꯑꯀꯥꯟꯗꯗꯤ ꯑꯗꯨꯝ ꯑꯩ ꯑꯦꯚ꯭ꯔꯤ ꯏꯌꯥꯔ ꯇꯧꯅꯤ
ꯀꯩꯒꯤꯅꯣꯗꯨꯕꯣ ꯀꯔꯤꯅꯣ ꯃꯤ ꯑꯗꯨꯋꯥꯏꯅ ꯃꯃꯅꯕꯤꯁꯤꯡꯁꯨ ꯇꯧꯅꯕ꯭ꯔꯣ ꯏꯨꯝ ꯐꯪꯕꯗ ꯆꯪꯉꯦ ꯑꯣ
ꯌꯥꯝ ꯁꯥꯊꯤꯕꯅꯦ ꯑꯩꯒꯤꯗꯤ
ꯀꯥꯏꯗ ꯂꯩꯒꯦ
ꯑꯩꯈꯣꯏ ꯌꯨꯝꯗ ꯂꯩꯌꯦꯗ ꯀꯣꯟ
ꯀꯩ ꯇꯧꯔꯤꯅꯣ ꯊꯕꯛ ꯇꯧꯕ꯭ꯔꯣ
ꯇꯧꯗꯦ
ꯎꯝ
ꯑꯣ ꯉꯔꯥꯡ ꯅꯍꯥꯟꯗꯤ ꯑꯩꯁꯨ ꯉꯔꯥꯡ ꯅꯍꯥꯟꯗꯤ ꯑꯩꯁꯨ ꯑꯦꯟ ꯁꯤ ꯁꯤꯒꯤ ꯆꯠꯂꯦ ꯅꯨꯡꯇꯤꯒꯤ ꯉꯔꯥꯡꯅ ꯄꯨꯡ ꯑꯅꯤ ꯑꯗꯨꯋꯥꯏ ꯍꯜꯂꯛꯑꯦ ꯑꯗꯨꯒꯅ ꯄꯨꯡ ꯃꯔꯤ ꯇꯥꯔꯦ ꯍꯜꯂꯛꯄ
ꯎꯝ ꯌꯥꯝ ꯐꯔꯦ ꯑꯗꯨꯗꯤ ꯉꯔꯥꯡ ꯍꯥꯟꯁꯦ ꯅꯪ ꯊꯕꯛ ꯆꯤꯟꯕꯁꯦ ꯅꯪ ꯅꯍꯥꯟ ꯇꯥꯡ ꯇꯥꯡ ꯇꯔꯥꯗ ꯅꯪ ꯀꯩꯅꯣ ꯇꯧꯅꯤ ꯍꯥꯏꯈꯤꯗ ꯅꯪꯍꯥꯟ ꯀꯃꯥꯏꯅ ꯇꯧꯔꯒꯦ ꯀꯃꯥꯏꯅ ꯇꯧꯔꯒꯦ ꯉꯔꯥꯡꯁꯦ
ꯉꯔꯥꯡ ꯀꯔꯤꯝ ꯇꯧꯗ꯭ꯔꯦꯗꯣ ꯑꯩꯗꯣ ꯒꯥꯔꯤ ꯊꯧꯗꯣꯔꯛꯄ ꯊꯒꯤ ꯆꯪꯕ ꯑꯗꯨꯗ
ꯎꯝ
ꯑꯩꯉꯣꯟꯗ ꯁꯣꯏꯖꯅꯔꯦ
ꯎꯝ
ꯑꯗꯨ
ꯍ ꯇꯉꯣ ꯍ ꯀꯣ ꯎꯝ
ꯀꯩꯗꯣꯕꯅꯣ ꯍꯧꯖꯤꯛꯇꯤ
ꯍꯧꯖꯤꯛ ꯎꯝ ꯑꯄꯨꯝꯕꯤ ꯀꯧꯕ ꯑꯃꯒ ꯋꯥꯔꯤ ꯁꯥꯟꯅꯔꯝꯕꯅꯦ
ꯅ ꯄꯨꯡꯗ ꯀꯧꯔꯤꯁꯤ ꯀꯩ ꯃꯔꯝꯒꯤꯅꯣ
ꯈꯪꯅꯤ ꯍꯪꯒꯦꯅꯤ ꯀꯣꯏ ꯑꯩꯟꯖꯗ꯭ꯔꯦ
ꯇꯥꯃꯣ ꯇꯥꯃꯣ ꯑꯃꯗꯨꯅ ꯇꯥꯃꯣ ꯀꯧꯏꯗꯨꯅꯣ ꯀꯩ ꯌꯧꯔꯝꯃꯤꯅꯣ ꯑꯗꯨꯒ
ꯍꯥꯥ
ꯑꯃꯗꯨꯅ ꯇꯥꯃꯣꯛ ꯀ ꯑꯣꯏꯗꯅ ꯃꯔꯝ ꯀꯩꯒꯤꯅꯣ
ꯑꯗꯨꯅꯦ ꯈꯪꯗꯤ ꯀꯔꯤꯅꯣ ꯈꯪꯗꯦ ꯑꯥꯎ
ꯀꯔꯤ ꯃꯔꯝꯒꯤꯅꯣ ꯈꯪꯗꯦꯅꯅꯦ
ꯎ ꯀꯌꯥꯝꯗꯖꯤ ꯍꯥꯎꯕꯦ ꯍꯧꯖꯤꯛꯇꯤ ꯀꯩꯒꯤ ꯀꯅꯣꯗꯣ ꯀꯨꯏꯃꯂꯕꯒꯤ ꯑꯦ ꯑꯦ ꯍꯜꯂꯣ